ꯇꯥꯕ꯭ꯔꯥ
ꯃꯤꯅ
ꯍꯨꯝ
ꯑꯦ
ꯇꯥꯗꯕ꯭ꯔꯣ ꯑꯩꯒꯤ ꯃꯤꯡ ꯀꯧꯒꯅꯨ
ꯔꯤꯡ ꯔꯤꯡꯒꯤꯡ ꯑꯣꯏꯅꯗꯤ ꯊꯣꯛꯄ ꯑꯗꯨꯒ ꯅꯈꯣꯟ ꯇꯥꯗꯕꯒꯤ
ꯑꯩꯁꯨ ꯄꯥꯏꯈꯠꯄ ꯌꯥꯗꯕꯒꯤꯅꯦ
ꯍꯥꯥ
ꯑꯩꯁꯨ ꯄꯥꯏꯈꯠꯄ ꯌꯥꯗꯕ
ꯇꯥꯗꯕꯀꯤꯅꯦ ꯅꯃꯤꯡ ꯀꯧꯕꯅꯤꯅꯦ
ꯑꯗꯣ ꯌꯥꯗꯕꯅꯦ
ꯇꯥꯎꯈ꯭ꯔꯣ
ꯐꯤ ꯇꯨꯔꯒ ꯂꯩꯌꯦ
ꯆꯥꯛꯇꯤ ꯆꯥꯔꯦ
ꯎꯝ ꯌꯥꯝ ꯁꯥꯗ꯭ꯔꯣ ꯉꯁꯤ
ꯏꯁ ꯅꯨꯡꯉꯥꯏꯀꯣ
ꯂꯣꯀꯦꯜꯒꯤ ꯌꯦꯟꯁꯥꯡ
ꯏꯁ ꯌꯨꯝꯒꯤꯔꯣ
ꯎꯝ ꯃꯥꯅ ꯄꯤꯔꯛꯄꯅꯦ ꯃꯤ ꯑꯃꯥꯕꯨ ꯎꯝ ꯀꯣꯛ ꯀꯌꯥ ꯇꯧꯕ ꯌꯥꯕ꯭ꯔꯥ ꯅꯨꯃꯤꯠ ꯑꯃꯗ
ꯑꯗꯣ ꯎꯝ ꯃꯔꯤ ꯃꯔꯤ ꯇꯥꯕ꯭ꯔꯥ
ꯎꯝ ꯇꯥꯏꯌꯦ
ꯎꯝ ꯃꯔꯤ
ꯅꯪ ꯅꯅꯥꯎ ꯅꯨꯄꯥꯁꯨ ꯑꯗꯨꯝ ꯇꯧꯕ꯭ꯔꯥ
ꯑꯩꯈꯣꯏꯅꯤꯗꯤ ꯇꯧꯗꯦꯗ ꯍꯣꯔꯦꯟ ꯍꯥꯏꯔꯁꯦ ꯑꯁꯤꯒꯤ ꯋꯥꯔꯤ ꯍꯧꯖꯤꯛ ꯍꯥꯏꯅꯒꯨꯝꯁꯦ ꯉꯁꯤ ꯀꯔꯤ ꯀꯔꯤ ꯇꯧꯒꯦꯔꯣ
ꯉꯁꯤꯅꯥ ꯈꯪꯗꯦꯅꯦ ꯐꯤ ꯁꯥꯁꯤꯔꯅ ꯇꯧꯔꯒ ꯂꯩꯕꯅꯦ ꯇꯨꯕ ꯂꯣꯏꯔꯗꯤ ꯊꯕꯛꯇꯤ ꯊꯕꯛ ꯁꯨꯅꯤꯉꯥꯏꯗꯤ ꯌꯥꯝ ꯂꯩ ꯑꯗꯨ ꯇꯟꯕ
ꯉꯁꯤ ꯏꯟꯁꯥꯡꯗꯨꯒ ꯅꯍꯥꯡꯗꯕ ꯋꯥꯅꯤꯗ ꯑꯗꯨꯒꯤ ꯏꯟꯁꯥꯡꯁꯨ ꯂꯩꯇꯦ
ꯍꯥꯥ
ꯏꯟꯁꯥꯡ ꯑꯩ ꯂꯧꯒꯦꯅ ꯊꯣꯛꯄꯅꯦꯕ ꯃꯄꯥꯟꯗ
ꯎꯝ
ꯑꯗꯣ ꯍꯥꯡꯗꯕ ꯋꯥꯅꯤꯗ ꯑꯗꯨꯒꯤ ꯅꯠꯇꯦ ꯑꯗꯨꯝ ꯇꯥꯎꯅꯦ ꯃꯣꯏꯗꯣ ꯎꯄꯥꯏꯅ ꯍꯥꯏꯗꯅ ꯅꯤꯐꯤꯁ ꯑꯣꯏꯅ ꯂꯥꯎꯔꯦ
ꯁꯤ ꯁꯥꯜꯂꯒ ꯄꯨꯔꯦ ꯑꯩ ꯍꯥ ꯃꯥ ꯇꯥ ꯍꯥ ꯃꯥ ꯁꯨꯗ
ꯍꯣꯏ ꯍꯣꯏ ꯅꯦꯁ ꯂꯥꯏꯕꯒꯤꯀꯣ
ꯑꯦꯀꯥꯎꯟꯗ ꯂꯤꯁꯤꯡ ꯑꯃ ꯂꯩꯔꯗꯤ ꯋꯥꯏꯒꯦꯅꯦ
ꯍꯥꯥ
ꯑꯦꯀꯥꯎꯟꯗ ꯂꯤꯁꯤꯡ ꯑꯃ ꯂꯩꯕ꯭ꯔꯥ
ꯎꯝ ꯌꯥꯎꯗꯦ ꯑꯩꯉꯣꯟꯗ ꯁꯨ ꯁꯨꯔꯒ
ꯀꯔꯤꯒꯤꯔꯥ
ꯍꯥꯥ
ꯀꯔꯤꯒꯤꯔꯣ
ꯏꯔꯣ
ꯄꯩꯁꯥꯗꯣ
ꯃꯔꯨꯞ ꯍꯨꯟꯅꯤꯡꯉꯥꯏ ꯄꯩꯁꯥ ꯋꯥꯠꯄ ꯂꯤꯁꯤꯡ ꯑꯃ
ꯃꯥꯗ ꯍꯪꯉꯨꯅꯦ
ꯋꯥꯎꯇꯦ ꯉꯔꯥꯡ ꯁꯤꯡꯖꯨ ꯌꯥꯝ ꯆꯥꯕꯒꯤ ꯄꯨꯛꯁꯦ ꯈꯔ ꯅꯨꯡꯉꯥꯏ
ꯑꯩꯈꯣꯏꯁꯨꯅꯦ ꯉꯔꯥꯡ ꯏꯁꯄꯥꯏꯁꯤꯒꯗꯣ ꯆꯃꯟꯕꯒꯤ ꯉꯁꯤ ꯄꯨꯛ ꯌꯥꯗ꯭ꯔꯦ
ꯏꯁꯄꯥꯏꯁꯤ ꯅꯨꯗꯥꯜꯁꯨ ꯌꯥꯝ ꯆꯥꯏ ꯑꯗꯨ ꯂꯥꯛꯑꯃꯨ ꯅꯨꯡꯊꯤꯟꯗ ꯆꯠꯂꯦ ꯁꯤꯡꯖꯨ ꯆꯥꯅꯤꯡꯉꯥꯏ ꯕꯣꯜ ꯌꯦꯡꯒꯦꯔꯣ ꯉꯁꯤ
ꯍꯥꯥ
ꯉꯁꯝ ꯕꯣꯜ ꯌꯦꯡꯒꯦꯔꯣ
ꯕꯣꯜ ꯌꯦꯡꯗꯦꯗ ꯑꯩꯗꯤ ꯕꯣꯜ ꯌꯦꯡꯅꯤꯡꯉꯥꯏ ꯁꯪꯂꯦ ꯇꯨꯝꯅꯤꯡ ꯃꯟꯕꯒꯤ
ꯉꯔꯥꯡꯒꯤꯅꯀꯣ ꯐꯖꯕ ꯍꯧꯔꯦ ꯕꯣꯜꯗꯣ ꯅꯨꯀꯥꯎ ꯆꯥꯡꯕꯒꯤ
ꯌꯦꯡꯕꯗꯤ ꯌꯦꯡꯒꯅꯤꯗ
ꯌꯦꯡꯗ꯭ꯔꯗꯤ ꯑꯩꯗꯤ ꯄꯥꯝꯃꯨꯏ
ꯃꯥꯁꯨ ꯌꯦꯡꯗꯕꯒꯤꯁꯨ ꯖꯤꯕꯥꯔ ꯂꯩꯗꯦꯗ
ꯅꯪꯁꯨ ꯍꯦꯛ ꯌꯦꯡꯉꯗꯤꯀꯣ ꯑꯃꯨꯛꯀ ꯑꯃꯨꯛꯀ ꯑꯗꯨꯝ ꯌꯦꯡꯅꯤꯡ ꯌꯦꯡꯅꯤꯡꯒꯅꯤ
ꯍꯥꯎ ꯁꯥꯢ
ꯍꯣꯏꯅꯤ ꯑꯁꯤꯗ ꯀꯔꯤ ꯍꯥꯟꯗꯀꯣ ꯇꯧꯔꯗꯤ ꯎ ꯀꯣꯜ ꯑꯃ ꯂꯩꯔꯗꯤ ꯋꯦꯇꯤꯡ ꯆꯠꯀꯗ꯭ꯔꯥ
ꯆꯠꯂꯣ ꯆꯠꯂꯣ ꯃꯤꯡꯗꯣ ꯁꯤꯗꯄ ꯌꯥꯗꯦ ꯃꯤꯡꯗꯣ ꯁꯤꯗ ꯍꯥꯏꯗꯣꯛꯄ ꯌꯥꯗꯦꯕ
ꯎꯝ
ꯃꯤꯡ ꯑꯣꯏꯔꯁꯨ ꯑꯁꯤꯁꯦ ꯑꯩꯈꯣꯏ ꯉꯥꯡꯕꯁꯦ
ꯎꯝ
ꯃꯤ ꯑꯇꯣꯞꯄꯅ ꯇꯥꯔꯤꯕꯅꯦꯕ ꯁꯤꯁꯦ ꯂꯣꯏ ꯍꯪꯉꯕ
ꯄꯩꯁꯥ ꯄꯩꯁꯥ ꯀꯌꯥ ꯇꯥꯜꯂꯦ
ꯆꯥ ꯃꯉꯥ ꯌꯥꯗ ꯗꯨ ꯍꯥ ꯂꯩꯒ
ꯑꯩ ꯏꯊꯟꯗ ꯆꯥꯛ ꯆꯥꯕꯒꯤ ꯍꯧꯗꯦ
ꯅꯣꯡ ꯅꯨꯄꯥꯗꯤ
ꯎꯝ
ꯇꯨꯝꯔꯦ ꯍꯧꯒꯗ꯭ꯔꯦꯕ ꯀꯔꯤꯔ ꯅꯪꯒꯤ ꯕꯦꯛꯒ꯭ꯔꯥꯎꯟ ꯃꯈꯣꯟ ꯌꯥꯝ ꯇꯥꯏꯌꯦ
ꯈꯪꯗꯦꯅꯦ
ꯕꯦꯛꯒ꯭ꯔꯥꯎꯟ ꯃꯈꯣꯟꯅꯤ ꯌꯥꯝ ꯇꯥꯏꯌꯦꯕ ꯑꯗꯨ ꯇꯥꯕ ꯌꯥꯔꯦ
ꯌꯥꯗꯄ꯭ꯔꯣ
ꯌꯥꯔꯦ ꯃꯥ ꯍꯣꯏꯗꯦ
ꯂꯧ ꯆꯠꯈ꯭ꯔꯦ
ꯅꯪ ꯕꯦꯛꯒ꯭ꯔꯥꯎꯟ ꯃꯈꯣꯟ ꯌꯥꯗ꯭ꯔꯦꯀꯣ
ꯍꯣꯔꯦꯟꯅ ꯀꯣꯜ ꯇꯧꯁꯤꯀꯣ ꯑꯩ ꯅꯨꯡꯁꯥ ꯊꯣꯛꯄꯗ ꯂꯥꯏꯌꯦꯛ ꯈꯔ
ꯉꯥꯏꯈꯣ ꯉꯥꯢꯈꯣ
ꯐꯤ ꯁꯥꯕꯁꯨ ꯍꯧꯈ꯭ꯔꯅꯤ ꯑꯩ ꯍꯧꯖꯤꯛ
ꯃꯣꯡꯈꯣ ꯃꯔ ꯃꯁꯥꯅ ꯆꯠꯈ꯭ꯔꯅꯤ ꯑꯗꯨꯝ
ꯎꯝ
ꯍ ꯅꯨꯡꯁꯥ ꯀꯥꯟꯕ꯭ꯔꯥ
ꯍꯥꯥ
ꯅꯨꯡꯁꯥ ꯀꯕ꯭ꯔꯥ
ꯏꯪꯀꯅꯤꯗꯤ ꯅꯇꯦꯗ
ꯃꯥꯏꯗꯤ ꯂꯥꯛꯑꯦꯀꯣ
ꯍ ꯂꯥꯛꯗꯦ
ꯂꯥꯛꯄ
ꯑꯣ
ꯑꯃꯨꯛꯀ ꯕꯦꯇ꯭ꯔꯤ ꯌꯥꯎꯔꯣꯏ ꯍꯥꯏꯔꯛꯀꯅꯤꯀꯣ ꯑꯗꯨꯗꯤ
ꯇ ꯏꯔꯂꯩꯅ
ꯑꯇꯏꯒꯤꯗ ꯃꯥꯡꯍꯟꯒꯅꯨꯀꯣ ꯕꯦꯇ꯭ꯔꯤꯗꯣ
ꯑꯣ